ꯇꯥꯔꯕꯣ ꯇꯥꯌꯦ ꯇꯥꯌꯦ ꯀꯩ ꯇꯧꯔꯝꯃꯤꯅꯣ ꯑꯣ ꯑꯩꯖꯦ ꯑꯗꯨꯝ ꯉꯥꯍꯥꯛ ꯄꯣꯊꯥꯔꯝꯕꯅꯦ ꯐꯦꯟ ꯐꯦꯟꯗ ꯐꯝꯃꯒ ꯑꯥ ꯁꯨꯝ ꯋꯥꯛꯀꯤꯡ ꯉꯥꯏꯍꯥꯛ ꯊꯣꯛꯎꯕ ꯍꯥꯏꯇꯥꯔꯦ ꯑꯗꯨꯒꯤ ꯏꯁꯥꯁꯦ ꯏꯁꯥ ꯁꯥꯒꯠꯂꯦꯅ ꯉꯥꯏꯍꯥꯛꯇꯪ ꯏꯪꯗꯍꯜꯂꯒ ꯏꯔꯨꯖꯒꯦ ꯇꯧꯕꯅꯦ ꯅꯪꯗꯤ ꯉꯁꯤꯒꯤ ꯏꯔꯨꯖꯃꯥꯏꯊꯖꯔꯕꯣ ꯀꯃꯥꯏꯅ ꯇꯧꯒꯦ
ꯏꯔꯨꯁꯦ ꯉꯁꯥꯏ ꯑꯌꯨꯛꯇꯤ ꯂꯨꯈ꯭ꯔꯦꯕꯀꯣ ꯑꯗꯣ ꯍꯧꯖꯤꯛꯇꯤ ꯑꯃꯨꯛ ꯁꯥꯕꯅꯤꯅꯀꯣ ꯍꯣꯔꯦꯟ ꯇꯨꯝꯃꯝꯗꯥꯏ
ꯇꯨꯃꯝꯗꯥꯢ ꯑꯣꯏꯅ ꯐꯖꯅ ꯏꯪꯊꯔꯒ ꯂꯨꯖꯔꯒꯦ ꯇꯧꯕꯅꯦ ꯎꯝ ꯑꯩꯁꯨ ꯉꯤꯢꯍꯥꯛ ꯖꯁ ꯆꯥꯗ꯭ꯔꯤꯉꯩꯗꯕꯨꯗꯤ ꯂꯨꯖꯗꯣꯏꯅꯦ ꯍꯧꯖꯤꯛ ꯉꯥꯏꯍꯥꯛꯇꯪ ꯏꯪꯍꯜꯂꯒ ꯏꯖꯨꯖꯥ ꯊꯣꯛꯇꯣꯏꯅꯦ ꯑꯗꯨꯒ ꯍꯥꯏꯗꯤ ꯆꯥꯛꯆꯥ ꯇꯣꯛ ꯃꯇꯨꯡꯒꯤ ꯍꯦꯛꯇꯨꯃꯝ ꯍꯦꯛ ꯇꯨꯝꯃꯝꯗꯥꯏ ꯃꯃꯥꯡꯗꯁꯨ ꯅꯨꯡꯉꯥꯏꯇꯦꯕꯀꯣ ꯑꯗꯨꯒꯤ ꯑꯗꯨꯝ ꯉꯥꯏꯍꯥꯛ ꯏꯪꯍꯜꯂꯅꯤ ꯑꯗꯨꯒ ꯏꯔꯨꯖꯊꯣꯛꯑꯅꯤ ꯑꯗꯨꯒ ꯆꯥꯛ ꯏꯁꯤꯡ ꯆꯥꯕ ꯈꯣꯠꯄ ꯑꯗꯨꯃꯥꯏꯅ ꯇꯧꯔꯅꯤ ꯑꯗꯣ ꯉꯁꯤꯗꯤ ꯆꯥꯛ ꯏꯁꯤꯡ ꯆꯥꯔꯕꯣ ꯀꯃꯥꯏ ꯇꯧꯒꯦ ꯅꯨꯡꯗꯥꯡꯒꯤꯗꯤ
ꯆꯥꯛꯁꯨ ꯆꯥꯗ꯭ꯔꯤꯌꯦ ꯊꯣꯡꯕꯗꯤ ꯂꯣꯏꯔꯦꯕꯀꯣ ꯑꯩꯈꯣꯏ ꯏꯅꯥꯎꯄꯥꯗꯣ ꯃꯥꯗꯣ ꯏꯔꯨꯖꯕ ꯉꯥꯏꯕ ꯑꯗꯨ ꯂꯣꯏꯔꯒ ꯅꯥ ꯆꯥꯔꯅꯤ ꯏꯃꯥꯟꯅꯕ ꯑꯃꯁꯨ ꯌꯦꯔꯨꯝ ꯂꯧꯕ ꯂꯥꯛꯀꯦꯅ ꯍꯥꯏꯈꯤꯕ ꯑꯗꯨ ꯃꯥꯁꯨ ꯉꯥꯏꯔꯅꯤ ꯗꯣ ꯉꯁꯤꯗꯣ ꯌꯦꯟ ꯊꯣꯡꯕꯀꯣ ꯌꯦꯟ ꯌꯦꯟ ꯊꯣꯡ ꯍꯥꯏꯗꯤ ꯅꯍꯥꯟꯒꯩ ꯁꯨꯝ ꯊꯥꯎ ꯆꯥꯔꯦꯅ ꯐꯨꯠꯄꯅꯤꯗ ꯀꯩꯝ ꯍꯥꯞꯇꯤꯌꯦ ꯑꯗꯨꯝ
ꯍꯥꯞꯈꯤ ꯑꯗꯨꯝ
ꯃꯔꯨ ꯃꯔꯥꯡꯁꯨ ꯈꯤꯇꯪ ꯃꯃꯤꯡꯒꯤꯀꯣ ꯈꯤꯇꯪ ꯃꯅꯝ ꯅꯝꯅꯕ ꯈꯤꯇꯪ ꯍꯥꯞꯄꯦ ꯑꯗꯩ ꯃꯅꯝ ꯍꯥꯠꯅꯕ ꯍꯩꯔꯤꯕꯣꯞꯇꯤ ꯈꯤꯇꯪ ꯍꯥꯞꯄꯦꯕꯀꯣ ꯑꯗꯨꯗꯨꯒ ꯑꯗꯨꯝ ꯐꯨꯠꯂꯦ ꯑꯗꯨꯗꯣ ꯃꯥꯁꯨ ꯀꯩꯅꯣ ꯇꯧ ꯌꯥꯝꯕ ꯌꯥꯝꯕ ꯍꯥꯏꯗꯤ ꯑꯩꯁꯨ ꯌꯥꯝ ꯆꯥꯅꯤꯡꯕꯗꯨ ꯑꯣꯏꯗ꯭ꯔꯕꯀꯣ ꯌꯦꯟꯃ ꯃꯥꯝ ꯃꯅꯤꯕꯀꯣ ꯑꯩꯈꯣꯏ ꯀꯀꯥ ꯍꯣꯢ ꯃꯣꯏꯒꯤ ꯃꯣꯏꯒꯤꯗ ꯍꯥꯏꯗꯤ ꯀꯩꯅꯣ ꯇꯧꯕ ꯃꯔꯨꯝ ꯀꯥꯏꯕꯒꯤ ꯑꯃ
ꯀꯥꯏꯕꯒꯤ ꯑꯃ
ꯑꯗꯨꯗꯨꯒꯤꯅꯦꯕ ꯑꯗꯨꯗꯨꯒꯤ ꯃꯣꯏꯁꯨ ꯉꯁꯥꯏ ꯑꯗꯨ ꯈꯪꯗꯕꯅꯤꯅ ꯌꯦꯟ ꯕꯣꯏꯂꯔꯗꯣ ꯂꯧꯔꯒ ꯍꯥꯟꯅ ꯊꯣꯡꯒ꯭ꯔꯕꯀꯣ ꯑꯗꯨꯗꯒꯤ ꯍꯣꯏ ꯃꯣꯏꯁꯨ ꯈꯤꯇꯪ ꯐꯨꯠꯂꯧꯒꯦ
ꯃꯣꯢꯁꯨ ꯈꯤꯇꯪ ꯐꯨꯠꯂꯧꯒꯦ ꯍꯥꯏ ꯈꯤꯇꯪꯗꯤ ꯂꯧꯍꯧꯔꯦ ꯑꯗꯣ ꯑꯈꯣꯏꯗ ꯑꯌꯥꯝꯕ ꯄꯤꯔꯛ
ꯑꯈꯣꯢ ꯃꯝꯆꯥ ꯍꯣꯏꯗ ꯑꯈꯣꯏ ꯆꯥꯗꫭꯏꯔꫭ ꯃꯝꯆꯥꯍꯣꯏꯁꯨ ꯃꯣꯏꯗ ꯑꯉꯥꯡꯅꯦꯕ ꯆꯥꯗꯣꯏꯁꯦ ꯑꯈꯣꯢ ꯃꯝꯆꯥꯥꯍꯣꯏꯗꯤ ꯉꯁꯤ ꯃꯦꯔꯥꯃꯦꯁ ꯇꯥꯕꯒꯤ ꯁꯥ ꯉꯥ ꯆꯥꯕꯗꯤ ꯌꯥꯗ꯭ꯔꯕ
ꯆꯥꯕꯗꯤ ꯌꯥꯗ꯭ꯔꯕꯀꯣ
ꯑꯩꯒ ꯑꯈꯣꯏ ꯏꯕꯨꯡꯉꯣꯒ ꯑꯈꯣꯏ ꯑꯈꯣꯏ ꯃꯃꯥꯁꯨ ꯀꯥ ꯍꯦꯟꯅ ꯆꯥꯗꯦ ꯃꯍꯤꯒꯨꯝꯕ ꯈꯔ ꯆꯥꯏ ꯑꯗꯩ ꯑꯈꯣꯏ ꯕꯥꯁꯨ ꯀꯩꯁꯨ ꯅꯨꯃꯤꯗꯥꯡꯗꯤ ꯆꯥꯗꯦꯕꯨ ꯆꯥꯛꯁꯦ ꯌꯥꯝ
ꯆꯥꯛꯁꯦ ꯑꯌꯥꯝꯕꯅ ꯆꯥꯗꯒꯨꯝꯅꯦꯕ
ꯑꯗꯨꯒꯤ ꯏꯟꯖꯥꯡ ꯑꯗꯨꯝ ꯌꯥꯝꯕꯅꯤꯅ ꯃꯥꯏꯁꯨ ꯈꯔ ꯄꯤꯕꯤꯒꯦꯅ ꯈꯥꯏꯗꯣꯑ ꯂꯩꯔꯦ ꯑꯗꫭ ꯃꯥ ꯂꯥꯛꯄ ꯉꯥꯏꯔꯝꯕꯅꯦ
ꯑꯣ ꯍꯣ ꯍꯣꯏ ꯑꯗꯨꯕꯨꯗꯤ ꯑꯗꯨꯝ ꯌꯥꯝꯃꯕꯨꯗꯤ ꯍꯥꯏꯗꯤ ꯂꯦꯝꯒꯗꯕ ꯈꯣꯠꯀꯗꯕ ꯑꯣꯏꯔꯕꯨꯗꯤ ꯑꯗꯨꯝ ꯄꯤꯅꯔꯁꯨ ꯌꯥꯕꯨꯗꯤ ꯌꯥꯏꯗ ꯑꯗꯣ ꯉꯁꯤꯖꯤꯕꯨ ꯅꯨꯡꯊꯤꯟꯁꯤꯕꯨ ꯀꯃꯥꯏꯅ ꯂꯦꯟꯒꯤꯒꯦ ꯅꯨꯡꯁꯥ ꯌꯥꯝ ꯁꯥꯕ꯭ꯔꯣ ꯍꯧꯖꯤꯛꯀꯥꯟꯖꯤꯕꫭ ꯅꯣꯏꯔꯣꯝꯗ ꯀꯃꯥꯏ ꯇꯧꯒꯦ
ꯑꯁ ꯅꯨꯡꯊꯤꯟꯁꯦ ꯈꯪꯗꯦꯗ ꯃꯇꯝ ꯍꯧꯒꯤꯕ ꯈꯪꯍꯧꯗꯦꯕꯀꯣ ꯐꯤꯔꯣꯟꯗꯣ ꯃꯌꯥꯝ ꯁꯨꯕꯀꯣ ꯑꯗ ꯗꯒꯤ ꯑꯉꯧꯕ ꯀꯩꯀꯩꯁꯨ ꯁꯨꯕ ꯑꯗꯒꯤ ꯑꯩꯒꯤ ꯅꯍꯥꯟꯗꯒꯤ ꯅꯣꯡꯃꯒꯤ ꯂꯤꯠꯅꯕ ꯆꯥꯟꯅꯕ ꯃꯌꯥꯝꯗꯨꯖꯨ ꯁꯨꯗꯣꯑꯦ ꯑꯗꯨꯗꯨꯅ ꯑꯗꯨꯝ ꯃꯇꯝꯗꯣ ꯍꯧꯒꯤꯕ ꯈꯪꯍꯧꯗ꯭ꯔꯦ ꯑꯗꯒꯤꯗꯤ
ꯑꯗꯒꯤꯗꯤ ꯑꯗꯨꯝ ꯈꯤꯇꯪ ꯄꯣꯊꯥꯒꯤꯕ ꯇꯨꯝꯒꯤꯕ
ꯑꯗꯨꯒ ꯃꯤꯀꯞ ꯊꯣꯛꯂꯛꯄꯗ ꯄꯨꯡ ꯑꯃ ꯃ ꯈꯥꯏ ꯑꯅꯤ ꯇꯥꯔꯝꯃꯦ ꯑꯗꯒꯤꯗꯤ ꯑꯃꯨꯛ ꯍꯩꯅꯧ ꯑꯃꯨꯛ ꯆꯥꯔꯦ ꯅꯥꯁꯄꯇꯤ ꯑꯃꯨꯛ ꯆꯥꯔꯦ ꯑꯗꯨꯏꯗꯨ ꯃꯨꯛ
ꯑꯗꯨꯏꯗꯨ ꯃꯨꯛ ꯍꯩꯁꯦ ꯑꯃꯨꯛ ꯆꯥ ꯄꯦꯂꯛꯇꯗꯅ ꯑꯁꯤꯟꯕ ꯆꯥꯅꯤꯡꯉꯦꯅ ꯑꯃꯨꯛ
ꯍꯩꯅꯧ ꯑꯃꯨꯛ ꯑꯁꯨ ꯈꯔꯃꯨꯛ ꯍꯦꯛꯎꯔꯦ ꯑꯈꯣꯏꯁꯤꯗ ꯅꯨꯡꯁꯤꯗꯥꯛ ꯈꯔ ꯍꯧꯋꯦꯕꯀꯣ ꯅꯨꯡꯁꯤꯗꯥꯛꯇꯣ ꯍꯦꯛꯑꯦ ꯑꯗꯒꯤꯃꯨꯛ ꯑꯇꯦꯛꯁꯨ ꯄꯥꯜꯂꯦ ꯃꯣꯔꯣꯛ ꯑꯇꯦꯛꯄ ꯇꯧꯔꯒ ꯐꯖꯅ ꯀꯨꯞꯅ ꯀꯨꯞꯅ ꯁꯤꯠꯂꯦ ꯑꯗꯨꯒ ꯑꯃꯨꯛ ꯆꯥ
ꯑꯃꯨꯛ ꯆꯥꯔꯦ ꯑꯗꯨ ꯂꯣꯏꯔꯒ ꯑꯃꯨꯛ
ꯈꯣꯏ ꯆꯤꯆꯦꯅꯃꯨꯛ ꯆꯥ ꯊꯛ
ꯑꯃꯨꯛ ꯆꯥ ꯊꯛꯁꯤ ꯂꯥꯎꯅ ꯃꯣꯏꯗ ꯑꯃꯨꯛ
ꯀꯕꯣꯛ ꯍꯤꯡꯇꯣꯠꯅꯦ ꯅꯤꯡꯀꯤꯅꯦ ꯇꯧꯔꯒ ꯆꯥꯔꯦ ꯑꯗꯒꯤ ꯃꯣꯏꯒꯤ ꯌꯦꯟ ꯑꯉꯧꯕ ꯈꯔꯁꯨ ꯂꯩꯔꯝꯃꯦ ꯍꯥꯏꯗꯤ ꯌꯦꯟ ꯑꯉꯧꯕ ꯇꯥꯎꯕꯀꯣ ꯇꯥꯎꯔ ꯊꯝꯕ ꯑꯗꯨ ꯈꯔ ꯆꯥꯔꯦ ꯑꯗꯨ ꯂꯣꯏꯔ ꯑꯈꯣꯏ ꯇꯥꯃꯣꯆꯥꯅ ꯃꯥꯏ ꯒꯥꯔꯤꯗꫭ ꯁꯦꯝꯃꯨꯁꯦꯅ ꯑꯃꯨꯛ ꯕꯓꯥꯔ ꯆꯠꯄꯀꯣ ꯕꯓꯥꯔ ꯆꯠꯄ ꯀꯥꯟꯗ ꯑꯃꯨꯛ ꯀꯩꯀꯩ ꯈꯔ ꯆꯥꯖꯤꯜꯂꯑꯦ ꯍꯥꯏꯕꯗꯤ ꯎꯝ ꯌꯦꯟ ꯑꯌꯥꯏ ꯕꯒꯨꯝꯕ ꯑꯗ ꯒꯤ ꯃꯥꯏ ꯃꯤꯛꯆꯔꯒꯨꯝꯕ ꯈꯔ ꯆꯥꯖꯤꯜꯂꯑꯦ ꯑꯗꯩ ꯄꯨꯛꯇꯤ ꯏꯊꯟ ꯊꯜꯂ ꯂꯩꯔꯦ ꯑꯩꯕꯨꯗꯤ ꯆꯥꯕ ꯆꯥꯗ꯭ꯔꯕ ꯈꯪꯗꯦ
ꯆꯥꯗꯕ ꯈꯪꯗꯦ ꯆꯥꯔꯁꯨ ꯈꯔ ꯊꯦꯡꯅ ꯆꯥꯔꯅꯤ
ꯅꯪꯗꯤ ꯀꯩ ꯀꯩ ꯆꯥꯔꯒꯦ
ꯌꯥꯔꯒꯦ ꯑꯣ ꯑꯩ ꯍꯧꯖꯤꯛ ꯑꯗꯨꯝ ꯑꯩ ꯍꯥꯟꯅꯒꯤ ꯇꯤꯒꯤ ꯇꯧꯔꯤꯕꯗꯨꯒ ꯆꯞ ꯃꯥꯟꯅꯩꯗ ꯑꯗꯨꯝ ꯑꯌꯨꯛꯇ ꯕ꯭ꯔꯦꯛꯐꯥꯁ ꯈꯔ ꯆꯥꯒꯤꯕꯗꯨ ꯗꯒꯤ ꯑꯗꯨꯝ ꯆꯥꯛ ꯆꯥꯛ ꯑꯣꯏꯅ ꯄꯨꯔꯗꯤ ꯆꯥꯗ꯭ꯔꯦꯅꯦ ꯉꯁꯤꯗꯤ ꯑꯗꯨꯝ ꯆꯥꯛꯀ ꯌꯦꯔꯨꯝꯒ ꯃꯅꯥ ꯃꯁꯤꯡ ꯑꯥ ꯊꯕꯤꯒꯨꯝꯕ ꯑꯗꯒꯤ ꯈꯥꯃꯦꯟ ꯑꯁꯤꯟꯕꯤꯒꯨꯝꯕ ꯑꯗꯒꯤ ꯒꯥꯖꯔꯒꯨꯝꯕ ꯈꯔ ꯍꯥꯞꯄꯦ ꯑꯗꯨꯒ ꯉꯧꯔꯦ ꯑꯗꯨꯃꯥꯏ ꯇꯧꯔꯒ ꯌꯦꯔꯨꯝꯗꯨꯃꯒ ꯉꯧꯃꯤꯟꯅꯔꯦ ꯑꯗꯨꯗꯨ ꯆꯥꯔꯒ ꯆꯠꯂꯦ ꯑꯘ ꯑꯗꯨꯒ ꯆꯥ ꯊꯛꯑꯦ ꯑꯥꯗ ꯉꯥꯛꯁ ꯑꯝ ꯄꯣꯊꯥꯕ ꯑꯣꯏꯅ ꯆꯥ ꯊꯛꯁꯦꯅ ꯆꯥꯅꯦ ꯕꯣꯔꯥ ꯃꯣꯏ ꯕꯣꯔꯥꯗꯣ ꯌꯥꯝ ꯍꯥꯎꯋꯦꯕꯀꯣ ꯕꯣꯔꯥꯁꯦ ꯄꯤꯛꯇꯛ ꯇꯧꯔꯒ ꯊꯥꯎꯁꯨ ꯌꯥꯝ ꯆꯨꯞꯁꯤꯟꯕꯗꯣ ꯑꯣꯏꯗꯕꯗꯣꯀꯣ ꯑꯗꯨꯒ ꯈꯪꯗꯦ ꯆꯥꯕꯗꯁꯨ ꯌꯥꯝ ꯍꯥꯎꯕꯗꯣ ꯑꯗꯨꯃꯥꯏꯅ ꯇꯧꯋꯦ ꯕꯣꯔꯥ ꯗꯨꯗ ꯑꯈꯣꯏꯒꯤ ꯁꯥꯏꯠꯇ ꯃꯔꯣꯏ ꯅꯥꯀꯨꯞꯄꯤ ꯈꯔ ꯍꯥꯞꯄꯛꯑꯦ ꯑꯗꯨꯒ ꯃꯣꯔꯣꯛ ꯈꯔ ꯍꯥꯞꯄꯦ ꯇꯤꯜꯍꯧ ꯈꯔ ꯊꯨꯝ ꯈꯔ ꯄꯦ ꯑꯗꯨꯃꯥꯏꯅ ꯇꯧꯔꯒ ꯂꯨꯞꯄꯒ ꯆꯥꯕꯗꯣ ꯍꯥꯏꯗꯤ ꯕꯣꯔꯥ ꯈꯥꯛꯇꯪ ꯆꯥꯈꯤꯕꯒꯤ ꯕꯤꯠ ꯑꯗꯒꯤ ꯉꯁꯥꯏꯒꯤ ꯁꯥꯏꯠꯇ ꯊꯨꯝꯒꯨꯝꯕꯗ ꯈꯤꯇꯪ ꯀꯩꯅꯣꯝ ꯑꯩꯈꯣꯏꯅ ꯅꯝꯅꯕꯒ ꯌꯥꯎꯔꯒ ꯆꯥꯕꯗꯣ ꯌꯥꯝ ꯈꯦꯠꯅ ꯂꯩꯔꯝꯕꯗꯣ ꯃꯍꯥꯎ ꯂꯧꯕꯒꯤ ꯆꯥꯡꯗ ꯍꯥꯏꯇꯥꯔꯦ ꯕꯣꯔꯥ ꯇꯪ ꯁꯠ ꯁꯠ ꯁꯠ ꯍꯥꯞꯁꯤꯟꯕ ꯅꯠꯇꯕꯤꯗ ꯑꯗꯨꯃꯥꯏ ꯇꯧꯔꯦ ꯑꯗꯨ ꯆꯥꯔꯒ ꯑꯗꯒꯤ ꯍꯜꯂꯛꯑꯦ ꯌꯨꯝ ꯌꯧꯔꯛꯀꯥꯟꯗ ꯁꯃꯣꯁꯥ ꯑꯃ ꯂꯩꯔꯝꯃꯦ ꯑꯗꯨ ꯈꯤꯇꯪ ꯆꯥꯔꯦ ꯑꯗꯨꯒ ꯍꯧꯖꯤꯛ ꯑꯗꯨꯝ ꯆꯧ ꯆꯧꯁꯨ ꯂꯩꯕꯅꯦ ꯈꯤꯇꯪ ꯑꯩꯗꯣ ꯎꯝ ꯆꯧꯒꯨꯝꯕꯗꯣ ꯌꯥꯝ ꯄꯥꯝꯖꯕꯗꯣꯀꯣ ꯑꯗꯨꯒꯤ ꯌꯥꯝꯕꯗꯤ ꯅꯠꯇꯦ ꯑꯗꯨꯝ ꯈꯤꯇꯪ ꯈꯤꯇꯪ ꯍꯥꯏꯠ ꯑꯗꯨꯒꯤ ꯆꯥ ꯒ꯭ꯂꯥꯁ ꯑꯃꯒ ꯆꯥꯉꯥꯡꯅꯤꯀꯣ ꯍꯥꯏꯁꯦ ꯑꯩ ꯁꯪꯒꯣꯝ ꯆꯥꯗꯤ ꯀꯌꯥ ꯄꯥꯝꯗꯦꯕꯀꯣ ꯑꯗꯅ ꯆꯥꯉꯥꯡ ꯒ꯭ꯂꯥꯁ ꯑꯃꯅꯦ ꯑꯗꯨꯒ ꯍꯧꯖꯤꯛꯀꯤ ꯆꯧꯗꯨꯒ ꯊꯛꯑꯅꯤ ꯑꯗꯨ ꯂꯣꯏꯔꯒ ꯑꯩꯁꯦ ꯏꯔꯨꯖꯊꯣꯛꯑꯅꯤ ꯑꯗꯨꯒ ꯉꯍꯥꯛ ꯁꯨꯝ ꯂꯩꯔꯅꯤ ꯑꯗꯨꯒ ꯆꯥꯛ ꯆꯥꯔꯅꯤ ꯑꯗꯨ ꯃꯉꯥꯏꯔꯦ ꯆꯥꯛꯇꯤ ꯈꯤꯇꯪ ꯊꯦꯡ ꯉꯦꯕꯥ ꯑꯩꯗꯤ ꯅꯨꯡꯗꯥꯡ ꯆꯥꯕꯗꯤ ꯑꯗꯨꯝ ꯄꯨꯡ ꯃꯥꯄꯟ ꯁꯥꯏꯗ ꯆꯥꯏ ꯑꯗꯨ ꯅꯣꯏ ꯅꯨꯡꯗꯥꯡꯒꯤ ꯆꯥꯛꯁꯦ ꯄꯨꯡ ꯀꯌꯥꯗ ꯆꯥꯒꯦ ꯀꯃꯥꯏ ꯇꯧ
ꯑꯈꯣꯏꯖꯤꯞ ꯀꯣ ꯅꯨꯡꯗꯥꯡꯒꯤ ꯆꯥꯛ ꯆꯥꯕꯁꯦ ꯑꯗꯨꯝ ꯉꯜꯂꯦ ꯍꯥꯏꯕꯗꯤꯀꯣ ꯗꯨꯝ ꯑꯌꯨꯛꯁꯨ ꯆꯞꯃꯥꯅ ꯆꯥꯕꯅꯤꯅ ꯄꯨꯡ ꯇꯔꯨꯛ ꯃꯈꯥꯏ ꯇꯔꯦꯠ ꯁ꯭ꯋꯥꯏꯗ ꯍꯣꯏ ꯅꯣꯡ ꯐꯥꯗꯣꯛ ꯊꯦꯡꯕ ꯍꯥꯏꯁꯦ ꯇꯔꯦꯠ ꯃꯈꯥꯏ ꯅꯤꯄꯥꯟꯒ ꯇꯥꯔꯗꯤ ꯊꯦꯡꯕꯁ ꯆꯤꯡꯉꯦꯗ ꯄꯨꯡ ꯍꯪꯕ ꯀꯥꯟꯗ ꯅꯤꯄꯥꯟ ꯇꯥꯔꯗꯤ ꯆꯥꯛ ꯊꯦꯡꯉꯦꯒ ꯍꯥꯏꯕꯗꯣ
ꯒ ꯍꯥꯏꯕꯗꯣ ꯑꯗꯨꯃꯥꯏꯟ ꯇꯧꯋꯦꯕꯀꯣ ꯗꯨꯅ ꯈꯣꯏ ꯕꯥꯁꯨ ꯑꯌꯨꯛ ꯉꯟꯇꯥꯗꯣ ꯊꯕꯛ ꯆꯠꯄ ꯈꯣꯠꯄ ꯇꯧꯕꯅꯤꯅꯅꯦ ꯃꯥꯗꯤ ꯄꯨꯡ ꯑ ꯑꯍꯨꯝ ꯃꯈꯥꯏ ꯃꯔꯤꯗ ꯍꯧꯒꯠꯂꯒ ꯆꯠꯈ꯭ꯔꯅꯦꯕ ꯊꯕꯛꯁꯦ ꯈꯣꯏꯅ ꯀꯩꯅꯣ ꯇꯨꯝꯃꯤꯀꯥꯟꯗ ꯂꯩꯔꯝ ꯍꯧꯒꯠ ꯂꯩꯔꯝꯃꯔꯣꯏꯕꯀꯣ ꯂꯝ ꯁꯨ ꯃꯐꯝ ꯃꯐꯝ ꯆꯠꯄꯅꯤꯅ ꯃꯥꯗꯣ ꯋꯥꯕꯅꯤꯅ ꯀꯣ ꯗꯨꯝ
ꯈꯔ ꯉꯟ ꯇꯨꯝꯒꯤꯅꯕ ꯇꯧꯕꯒꯤꯀꯣ ꯑꯗꯒꯤ ꯑꯌꯨꯛꯇꯤ ꯆꯥꯛ ꯆꯥꯗꯕꯤ ꯆꯠꯈ꯭ꯔꯅꯤ ꯑꯗꯒꯤ ꯃꯣꯢ ꯁꯥꯗ ꯍꯩꯕ ꯆꯠꯄꯅꯦꯕꯥ ꯀꯣ ꯁꯥ ꯞ ꯆꯠꯄꯗ ꯀꯔꯩꯒꯨꯝꯕ ꯊꯦꯡꯕ ꯈꯣꯠꯄ ꯂꯩ ꯇꯥꯔꯒꯗꯤ ꯆꯥꯛꯁꯦ ꯑꯗꯨꯝ ꯃꯣꯏꯗꯤ ꯆꯥꯛ ꯊꯦꯡꯅ ꯊꯥꯕ ꯇꯧꯋꯤꯅ ꯑꯗꯨꯅ ꯍꯜꯂꯛꯄꯒꯅ ꯆꯥꯗꯦꯕꯀꯣ ꯑꯗꯨꯝ ꯃꯥꯒꯤ ꯅꯣꯡꯉꯥꯜꯂꯒ ꯆꯥꯅ ꯆꯝꯄꯤꯠꯀꯨꯝꯕ ꯀꯩꯒꯨꯝꯕ ꯈꯔ ꯐꯨꯠꯄꯤꯔꯒ ꯊꯝꯃꯒꯀꯣ ꯑꯗꯨꯒꯨꯝꯕ ꯈꯔ ꯆꯥꯔ ꯆꯠꯄ ꯑꯗꯩꯩ ꯂꯐꯣꯏꯒꯨꯝꯕ ꯈꯔ ꯆꯥꯔ ꯆꯠ
ꯂꯐꯣꯢꯒꯨꯝꯕ ꯈꯔ ꯆꯔꯥ ꯆꯠꯄ ꯃꯥꯏ ꯆꯥꯛ ꯆꯥꯢ ꯆꯥꯏꯔꯥ ꯆꯗꯔ꯭ꯤꯔꯥ ꯒꯌ꯭ꯥꯟ ꯃꯦꯟ ꯑꯝ ꯇꯥꯕ ꯖꯥꯠ ꯅꯠꯇꯦꯗꯥ
ꯍꯣꯏ ꯑꯗꯨꯕꯨꯗꯤ ꯍꯥꯌꯦ ꯁꯨꯝ ꯇꯥꯏꯃꯤꯡꯗꯣ ꯀꯥꯏꯔꯃꯤꯅꯥꯅꯦ ꯑꯩ ꯅꯨꯡꯇꯤꯒꯤ ꯑꯩ ꯄꯨꯡ ꯑꯁꯨꯛꯇ ꯆꯥꯒꯦ ꯈꯣꯠꯀꯦ ꯍꯥꯏꯕꯗꫭ ꯌꯥꯗ꯭ꯔꯞꯅꯤꯅ ꯊꯕꯛꯀꯤ ꯃꯇꯨꯡꯏꯟꯅ ꯅꯣꯡ ꯉꯟꯅ ꯆꯠꯈꯤꯕꯅꯤꯅ ꯑꯥꯗꯁꯨ ꯑꯦ ꯑꯩ ꯆꯥꯛ ꯂꯥꯝꯃꯦꯅ ꯇꯧꯒꯦꯁꯨ ꯌꯥꯕ ꯅꯠꯇꯦꯀꯣ ꯊꯕꯛ ꯇꯧꯕꯅꯤꯅ ꯑꯗꯨꯗꯒꯤ ꯃꯤ ꯃꯌꯥꯝ ꯉꯥꯏꯃꯤꯟꯅꯔꯒ ꯆꯥꯃꯤꯟꯅꯗ꯭ꯔꯗꯤ ꯌꯥꯄꯣꯟꯇꯦꯗꯣ ꯑꯗꯨꯅ ꯍꯣꯏ ꯅꯣꯡꯃꯁꯨ ꯈꯤꯇꯪ ꯊꯦꯡꯅ ꯍꯜꯂꯛꯄꯒꯨꯝꯕꯗꯅ ꯑꯃꯨꯛ ꯎꯝ ꯐꯔꯛ ꯑꯣꯏꯕꯗꯣ ꯑꯌꯨꯛ ꯑꯌꯨꯛꯁꯨ ꯅꯠꯇꯕ ꯅꯨꯡꯗꯥꯡꯖꯨ ꯅꯠꯇꯕ ꯇꯥꯏꯃꯤꯡꯗꯒꯨꯝꯕ ꯆꯥꯛ ꯆꯥꯁꯤꯜꯂꯑꯒꯕꯨꯗꯤ ꯑꯃꯨꯛ ꯍꯜꯂꯛꯄꯒꯁꯨ ꯑꯃꯨꯛ ꯆꯥꯅꯤꯡ ꯈꯣꯠꯅꯤꯡꯗꯕ ꯇꯧꯔꯝꯕ ꯑꯣꯏꯕꯁꯨ ꯌꯥꯏꯕ ꯑꯗꯣ ꯅꯣꯏꯅꯁꯨ ꯑꯗꯨꯝ ꯈꯤꯇꯪ ꯌꯦꯡ ꯖꯟꯕꯤꯔꯣ ꯌꯦꯡꯖꯤꯟꯕꯤꯕ ꯍꯥꯏꯕꯗꯤ ꯌꯨꯝꯗ ꯍꯟꯗꯤ ꯍꯜꯂꯏꯕꯅꯤꯅ ꯍꯜꯂꯛꯄ ꯅꯨꯡꯗꯥꯡꯗꯨꯕꯨ ꯆꯥꯗꯦ ꯍꯥꯏꯔꯁꯨ ꯑꯌꯨꯛ ꯆꯠꯈꯤꯗ꯭ꯔꯤꯉꯩꯗꯨꯗꯤ ꯀꯩꯅꯣꯝꯃꯇ ꯑꯣꯏꯔꯁꯨ ꯍꯥꯏꯗꯤ ꯁꯨꯝ ꯆꯥꯖꯔ ꯆꯠꯈꯤꯅꯕ ꯍꯥꯏꯇꯥꯔꯦꯀꯣ ꯑꯗꯨꯃꯥꯏꯅ ꯈꯔ ꯑꯗꯨꯝ ꯇꯧꯕꯤꯔꯣ ꯇꯧꯕꯨꯗꯤ ꯇꯧꯔꯝꯅꯤꯗ ꯁꯨꯝ ꯑꯩꯅꯁꯨ ꯁꯨꯝ ꯍꯥꯏꯔꯛꯏꯕ ꯍꯥꯏꯗꯨꯅꯤꯗꯥ ꯑꯗꯣ ꯅꯨꯃꯤꯗꯥꯡꯁꯦ ꯁꯨꯝ ꯆꯥꯎꯔꯥꯛꯅ ꯑꯥ ꯅꯨ ꯑ ꯀꯩꯅꯣꯁꯦ ꯆꯥꯡ ꯑꯃꯝꯗ ꯄꯨꯡ ꯀꯌꯥꯃꯨꯛꯇꯒ ꯁꯨꯝ ꯍꯜꯂꯛꯀꯦ ꯀꯃꯥꯏꯅ ꯇꯧꯒꯦ ꯕꯕꯥꯗꯤ ꯊꯕꯛ ꯂꯣꯏꯔꯒ
ꯑꯗꯨ ꯃꯥꯏ ꯅꯨꯃꯤꯠ ꯅꯣꯡꯗꯝ ꯅꯥꯏꯗꯦꯕꯀꯣ ꯅꯣꯡꯃꯅ ꯈꯔ ꯉꯟꯅ ꯂꯥꯛꯄꯁꯨ ꯄꯨꯡ ꯑꯍꯨꯝ ꯃꯔꯤ ꯗ ꯂꯥꯛꯄꯁꯨ ꯌꯥꯎꯏ ꯑꯗꯩ ꯄꯨꯡ ꯃꯥꯄꯟ ꯇꯔꯥꯗ ꯂꯥꯛꯄ ꯌꯥꯎꯋꯤ ꯄꯨꯡ ꯀꯩꯅꯣꯗ ꯂꯥꯛꯄ ꯌꯥꯎꯋꯤ ꯇꯔꯥꯃꯥꯊꯣꯏꯗꯒ ꯂꯥꯛꯄ ꯌꯥꯎꯋꯤ ꯍꯥꯏꯗꯤ ꯂꯝ ꯑꯔꯥꯞꯄ ꯃꯐꯝ ꯑꯣꯏꯇꯥꯔ ꯍꯥꯢꯗꯤꯀꯣ ꯃꯣꯏ ꯍꯜꯂꯑꯒ ꯄꯩꯁꯥ ꯅꯨꯡꯁꯥ ꯌꯦꯟꯅꯕ ꯑꯗꯒꯤ ꯃꯦꯆꯤꯟ ꯊꯥꯗꯕ ꯈꯣꯠꯄ ꯇꯧꯕ ꯀꯥꯟꯗꯀꯣ ꯁꯤ ꯉꯟꯅ ꯌꯧꯕ ꯑꯣꯏꯇꯥꯔ ꯃꯣꯏꯒꯤꯗꯤ ꯄꯣꯠꯁꯦ ꯃꯌꯥꯝ ꯄꯨꯔꯒ ꯍꯩꯔꯨꯕ ꯑꯣꯏꯕꯅꯤꯅ ꯄꯣꯠꯁꯦ ꯃꯈꯜ ꯂꫭꯏꯖꯤꯟꯕ ꯊꯧꯕ ꯑꯣꯏꯕ ꯀꯥꯟꯗ ꯑꯌꯥꯝꯕꯅ ꯍꯣꯏ ꯄꯨꯡ ꯑꯍꯨꯝꯗ ꯍꯜꯂꯛꯄ ꯌꯥꯎꯋꯤꯗ ꯉꯟꯕꯨ ꯉꯜꯂꯗꯤ ꯑꯗꯨꯝ ꯌꯥꯟ ꯇꯥꯗꯦꯗ
ꯌꯥꯟ ꯇꯥꯗꯅ ꯃꯥꯏ ꯆꯥꯡ ꯅꯥꯏꯗꯦ ꯑꯣ ꯄꯨꯡ ꯑꯍꯨꯝ ꯍꯥꯏ ꯁꯦ ꯅꯨꯡꯗꯥꯡ ꯋꯥꯏꯔꯝꯒꯤ ꯄꯨꯡ ꯑꯍꯨꯝ ꯑꯣꯏꯗꯣꯏꯅꯤꯀꯣ
ꯍꯣꯏ ꯃꯥꯅꯦ ꯑꯗꯒꯤ ꯈꯔ ꯑꯃꯅ ꯄꯨꯡ ꯇꯔꯥ
ꯈꯔ ꯑꯃꯅ ꯄꯨꯡ ꯇꯔꯥꯗ ꯍꯜꯂꯛꯄ ꯌꯥꯎꯋꯤ ꯇꯔꯦꯠꯇ ꯍꯠꯂꯛꯄ ꯅꯤꯄꯥꯟꯗ ꯌꯥꯎꯋꯤ ꯃꯥꯅ ꯆꯠꯂꯤꯕ ꯂꯝꯗꯣ ꯂꯣꯏ ꯁꯨꯔꯦꯕ__
ꯑꯗꯨꯗꯨꯅ ꯂꯝ ꯂꯥꯞꯄ ꯅꯨꯃꯤꯠꯇ ꯑꯣꯏꯇꯥꯔꯗꯤ ꯊꯦꯡꯅ ꯍꯜꯂꯛꯄ ꯈꯣꯠꯄ ꯑꯗꯨꯃꯥꯏꯅ ꯇꯧꯋꯤ
ꯎꯝ ꯍꯣꯏ ꯑꯗꯨꯕꯨ ꯗꯤ ꯍꯥꯏꯕꯗꯤ ꯊꯕꯛꯇꯣ ꯉꯟꯅ ꯂꯣꯏ ꯍꯥꯏꯔꯒꯁꯨ ꯂꯝ ꯂꯥꯞꯄꯅꯤꯅ ꯆꯠꯄꯒꯤ ꯖꯔꯅꯤꯗꯨꯒꯤ ꯄꯨꯡꯗꯨ ꯀꯥꯏꯇꫭꯛꯈꯤꯀꯥꯟꯗ ꯑꯗꯨꯝ ꯈꯤꯇꯪ ꯊꯦꯡꯕ ꯍꯥꯏꯕꯗꯨꯁꯨ ꯍꯣꯏ ꯌꯥꯎꯔꯝꯒꯅꯤ ꯑꯗꯨꯕꯨ ꯑꯗꯨꯗꯤꯅꯦ ꯀꯩꯅꯣ ꯑ ꯅꯣꯏ ꯆꯥꯛꯇꯤ ꯑꯗꯨꯗꯤ ꯆꯥꯕꯗꯤ ꯑꯗꯨꯝ ꯅꯨꯡꯗꯥꯡꯗꯤ ꯀꯩꯒꯨꯝꯕ ꯕꯕꯥꯗꯨ ꯉꯟꯅ ꯍꯜꯂꯑꯗꯤ ꯄꯨꯟꯅ ꯑꯗꯨꯝ ꯆꯥꯃꯤꯟꯅꯗꯣꯏꯔ ꯅꯠꯇ꯭ꯔꯒ ꯑꯗꯨꯝ ꯇꯣꯉꯥꯟ ꯇꯣꯉꯥꯟ ꯃꯥꯅ ꯍꯥꯟꯅ ꯑꯗꯨꯝ ꯆꯥꯕꯁꯨ ꯌꯥꯎꯗꯣꯔꯤꯕ꯭ꯔ ꯀꯃꯥꯏ ꯀꯃꯥꯏ ꯇꯧꯕꯅꯣ ꯉꯁꯤꯒꯤꯗꯤ ꯄꯨꯡ ꯀꯌꯥ ꯆꯥꯗꯣꯏꯅꯣ ꯅꯪꯕꯨ ꯆꯥꯛ
ꯆꯥꯛ ꯇꫭ ꯕꯕꯥ ꯇꯨꯝꯒ꯭ꯔꯦ ꯃꯥꯗꯣ ꯍꯧꯗꯣꯑꯒ ꯈꯔ ꯄꯤꯖꯔꯅꯤ ꯑꯗꯨ ꯑꯗꯨꯝ ꯆꯥꯔꯅꯤ ꯃꯣꯏꯁꯨ ꯆꯥꯕ ꯆꯥ ꯑꯩꯗꯤ ꯆꯥꯛ ꯂꯥꯝꯗ꯭ꯔꯤ ꯍꯧꯔꯦꯟ ꯈꯇꯪ ꯆꯥꯒꯦꯅ ꯍꯥꯏꯒꯤꯕꯀꯣ ꯄꯨꯛꯁꯦ ꯏꯊꯟ ꯊꯟꯂ ꯂꯩꯕ
ꯄꯨꯛꯁꯦ ꯏꯊꯟ ꯊꯟꯂ ꯂꯩꯕ ꯑꯗꯨꯗꯨꯒꯤ ꯆꯥꯕ ꯆꯥꯅꯤꯡꯗ꯭ꯔꯤꯕ
ꯑꯗꯨꯒꯤ ꯃꯣꯢ ꯉꯥꯏꯔꯤ
ꯍꯣꯏ ꯑꯗꯨꯕꯨꯗꯤ ꯈꯤꯇꯪ ꯍꯥꯏꯗꯤ ꯂꯥꯝꯂꯞꯇꯧꯔꯒ ꯆꯥꯕꯗꯨꯅ ꯃꯒꯨꯟꯁꯨ ꯍꯦꯟꯕꯗꯣ ꯑꯗꯨꯃꯥꯏ ꯇꯧꯕ ꯍꯥꯏꯗꯤ ꯏꯊꯟ ꯊꯟꯂꯤꯉꯩ ꯆꯥꯁꯤꯟꯕꯗꯣ ꯆꯥꯗꯕ ꯌꯥꯗꯕꯩꯕꯨꯗꯤ ꯆꯥꯒꯤꯅꯦꯕꯨ ꯃꯍꯥꯎꯖꯨ ꯂꯩꯕꯝ ꯈꯪꯗꯕ ꯏꯁꯥꯗꯁꯨ ꯍꯦꯟꯅ ꯊꯟꯒꯠꯄꯗꯣ ꯋꯥꯕꯤꯗꯣ ꯑꯗꯨꯃꯥꯏꯅ ꯇꯧꯕꯅꯦ ꯑꯗꯣ ꯍꯌꯦꯡꯒꯨꯝ ꯍꯌꯦꯡꯁꯦ ꯅꯣꯡꯃꯥꯏꯖꯤꯡꯁꯨ ꯇꯥꯏ ꯋꯥꯀꯤꯡꯒꯨꯝꯕ ꯆꯠꯄ ꯌꯥꯒꯗ꯭ꯔꯣ ꯑꯌꯨꯛꯁꯤꯕꯨ ꯀꯝꯃꯥꯏ ꯇꯧꯕꯅꯣ
ꯋꯥꯀꯤꯡ ꯆꯠꯄ ꯌꯥꯒꯅꯦꯕꯀꯣ ꯑꯗꫭ ꯑꯩꯅ ꯍꯥꯏꯗꯤ ꯍꯌꯦꯡꯖꯦ ꯂꯩꯍꯥꯎ ꯀꯠꯄ ꯇꯥꯕꯅꯤꯅ ꯌꯨꯝꯒꯤꯁꯨ ꯂꯩꯍꯥꯎ ꯈꯔ ꯑꯗꯒꯤ ꯃꯤꯗꯨꯅ ꯍꯥꯏ ꯂꯩꯍꯥꯎ ꯍꯦꯞꯄꯤꯌꯨ ꯈꯣꯠꯂꯨ ꯍꯥꯏꯔꯒ ꯂꯥꯛꯄ ꯌꯥꯎꯔꯝꯃꯦꯕꯀꯣ ꯑꯗꯨ ꯑꯩꯗꯣ ꯒꯥꯔꯗꯦꯟꯒꯨꯝꯕ ꯆꯤꯡꯗꯨꯗꯑꫭꯏ ꯀꯥꯅꯤꯡꯕꯀꯣ ꯈꯔ ꯂꯥꯞꯄꯗꯨ ꯃꯨꯛ ꯐꯔꯛ ꯇꯥꯒꯗꯧ ꯃꯥꯟꯕꯀꯣ ꯑꯗꯨꯒꯤꯅꯦ
ꯑꯗꯨ ꯂꯩꯍꯥꯎ ꯀꯠꯄ ꯍꯥꯏ ꯂꯩꯍꯥꯎ ꯁꯦ ꯑꯁꯨꯛ ꯀꯠꯀꯗꯕꯅꯤ ꯍꯥꯏꯕ ꯂꯩꯕ꯭ꯔꫭ ꯅꯠꯇ꯭ꯔꯒ ꯑꯗꯨꯝ ꯍꯥꯏꯗꯤ ꯈꯔꯥ ꯑꯗꯨꯝ ꯑꯩꯅ ꯉꯝꯖꯕ ꯈꯔ ꯀꯠꯂꯒ ꯇꯧꯗꯧꯕ ꯃꯑꯣꯡꯂꯣ ꯀꯃꯥꯏ ꯇꯧꯕꯅꯣ ꯍꯌꯦꯡꯁꯤꯕꯣ
ꯑꯗꯨꯕꯨꯗꯤ ꯂꯩꯇꯦꯗ ꯍꯣꯏ ꯑꯗꯨꯝ ꯑꯍꯟꯈꯩꯅ ꯍꯥꯏꯗꯤ ꯅꯤꯄꯥꯟꯒꯨꯝꯕ ꯇꯥꯥꯍꯟꯕ ꯐꯩꯌꯦꯕꯀꯣ ꯅꯤꯄꯥꯥꯟ ꯇ꯭ꯔꯥꯏꯝꯄꯥꯟ ꯀꯨꯟꯅꯤꯄꯥꯟ ꯅꯤꯐꯨꯅꯤꯄꯥꯟ ꯈ꯭ꯋꯥꯏ ꯐꯕꯗꯤ ꯆꯥꯝꯅꯤꯄꯥꯟꯅ ꯑꯗꯨꯝ ꯂꯩꯗꯅꯀꯣ ꯑꯗꯨꯝ ꯊꯥꯖꯅꯕꯩ ꯋꯥꯔꯤꯅꯦꯕꯀꯣ ꯑꯗꯨꯃꯥꯏꯅ ꯆꯥꯝꯅꯤꯄꯥꯟꯒꯨꯝꯕ ꯀꯠꯂꯗꯤ ꯐꯩ ꯈꯣꯠꯂꯤ ꯍꯥꯏꯅꯕꯗꯣ ꯑꯗꯨꯝ ꯃꯍꯥꯗꯦꯕ ꯂꯩꯍꯥꯎ ꯀꯠꯄ ꯅꯨꯃꯤꯠꯀ ꯍꯥꯏꯔꯒ ꯑꯗꯨꯃꯥꯏ‌ ꯂꯩꯕꯅꯦꯕꯀꯣ ꯑꯗꯨꯗꯨꯒꯤ ꯃꯤ ꯑꯇꯣꯞꯄ ꯑꯗꯨꯒꯤ ꯑꯃꯁꯨ ꯂꯩꯍꯥꯎ ꯑꯉꯥꯡꯕꯗꯣ ꯈꯔ ꯍꯦꯛꯄꯤꯔꯝꯃꯨ ꯇꯉꯥꯏꯐ ꯂꯥꯏ ꯈꯨꯔꯨꯝꯕꯩꯅꯦ ꯈꫭꯠꯄꯒꯤꯅꯦꯁꯨ ꯍꯥꯏꯕꯁꯨ ꯌꯥꯎꯔꯝꯃꯦꯕꯀꯣ ꯑꯗꯨꯝ ꯃꯣꯏꯅ ꯗꯥꯢꯔꯦꯛ ꯑꯗꯨꯃꯥꯏꯅ ꯍꯥꯏ ꯔꯝꯕꯗꫭ ꯑꯗꯨ ꯅꯨꯡꯉꯥꯏꯇꯕ ꯌꯨꯝꯒꯤ ꯑꯣꯏꯇꯥꯔꯗꯤ ꯑꯦ ꯍꯦꯔꯥ ꯍꯦꯔꯥ ꯍꯥꯏꯔꯒ ꯑꯗꯨꯝ ꯀꯟꯊꯣꯛꯄ ꯌꯥꯕꯗꯣ ꯑꯣꯏꯗꯕ ꯑꯣꯏꯕ ꯑꯗꯨꯒꯤꯅꯤꯅꯦ ꯃꯊꯥ ꯁꯥꯔꯤꯁꯦ
ꯍꯣ ꯐꯔꯦ ꯑꯗꯨꯒꯤꯕꯨ ꯃꯊꯥ ꯁꯥꯎꯅꯨ ꯁꯦ ꯍꯌꯦꯡꯗꯣ ꯑ ꯑꯩꯁꯨ ꯌꯥꯎꯅ ꯍꯦꯛꯃꯤꯟꯅꯔꯁꯦ ꯑꯗꯨꯏꯗꯤ ꯂꯥꯏꯍꯥꯎ ꯀꯠꯄꯅꯦ ꯍꯥꯏ ꯔꯒꯦ ꯑꯈꯣꯏꯁꯨ ꯑꯗꯨꯝ ꯀꯠꯅꯤꯡꯉꯝꯅꯦꯕꯀꯣ ꯑꯗꯨꯝ ꯑꯗꯨꯃꯥꯏꯅ ꯑꯗꯨꯝ ꯌꯦꯡꯉ ꯁꯦ ꯑꯗꯨꯗꯤ ꯍꯌꯦꯡ ꯈꯔ ꯉꯟꯅ ꯍꯧꯒꯠꯂꯒ ꯑꯗꯨꯃꯥꯏ ꯆꯠꯂꯖꯦ ꯄꯣꯊꯥꯒꯦꯖꯨ ꯄꯣꯊꯥꯔꯣꯀꯣ ꯉꯁꯤꯒꯤꯗꯤ
ꯎꯝ ꯎꯝ ꯊꯝꯃꯣ ꯊꯝꯃꯣ